ꯇꯥꯔꯦ ꯇꯥꯔꯦ
ꯀꯩꯅꯣ ꯇꯧꯗ꯭ꯔꯣ ꯑ ꯂ ꯊꯥꯕ ꯌꯥꯗ꯭ꯔꯣ ꯃꯣꯏꯁꯦ
ꯌꯥꯗꯕꯅꯦ ꯅꯥꯀꯣꯡꯗ ꯑꯗꯨꯝ
ꯀꯥꯏ ꯅꯝꯗꯦꯕ ꯂꯥꯎꯊꯕꯝꯗꯦ
ꯌꯥꯗꯕꯅꯦ ꯍꯥꯏꯕ
ꯑꯣ ꯁꯨꯃꯥꯏꯅ ꯑꯗꯨꯝ ꯂꯩꯗꯣꯏꯕ ꯏꯃ ꯏ ꯄꯦꯝꯃ
ꯑꯥꯎ
ꯑ ꯑꯩ ꯂ ꯊꯕ ꯌꯥꯕ꯭ꯔ ꯑꯩꯅꯔꯣꯦꯁꯤ ꯗꯦ
ꯉꯥꯡꯉꯤꯍꯦ ꯀꯩꯗꯧꯔꯝꯃꯤꯅꯣ ꯍꯥꯏꯔꯒ
ꯑꯣꯖꯥꯅꯤꯅ ꯆꯦ ꯈꯣꯠꯂꯤ ꯅꯠꯇ꯭ꯔꯥ
ꯈꯣꯠꯂꯦ ꯑꯝꯇꯖꯨ ꯏꯗꯦ
ꯑꯝꯇꯕꯨ ꯏꯗꯕꯗꯤ ꯀꯃꯥꯏꯅ ꯃꯥꯔ꯭ꯛ ꯄꯤꯔꯤꯕ
ꯑꯥꯢꯗꯣꯅꯣ ꯆꯕꯠ ꯆꯕꯠ ꯀꯛ ꯑ ꯂꯣꯏꯔꯦ ꯑꯦꯟ ꯑꯥꯔ ꯑꯝꯇ ꯏꯗꯦ ꯂꯧꯀꯖꯤ ꯌꯦꯡꯉꯣꯅꯦ ꯑꯩꯅ ꯇꯟꯕꯝ ꯌꯥꯎꯔꯦ
ꯑꯗꯨ ꯏꯗꯕꯗꯨꯗꯤ ꯐꯦꯜ ꯑꯗꯨꯝ ꯆꯠꯂꯂꯥꯛ
ꯇꯥꯝꯅꯦ ꯀꯩ ꯎꯄꯥꯏ ꯂꯩ ꯀꯦꯔꯣꯝ ꯏꯁ ꯑꯦꯟ ꯑꯥꯎꯠꯗꯣꯔ ꯒꯦꯝ ꯍꯥꯏꯔꯦ ꯇ꯭ꯔꯨ ꯑꯣꯏꯌꯦꯌꯦ
ꯎꯝ
ꯑꯩ ꯀꯞꯇꯣꯢꯔ ꯅꯣꯛꯇꯣꯢꯔ ꯈꯪꯇꯔꯦ ꯑꯩ ꯆꯦ ꯌꯦꯡꯕ ꯇꯟꯗꯅ ꯀꯨꯏꯔꯝꯅꯦ ꯌꯦꯡꯗꯕ ꯑꯁꯤ ꯈꯛ ꯄꯨꯊꯣꯔꯛ ꯄꯟ
ꯌꯦꯡ ꯆꯥꯎꯔꯥꯛꯄ ꯆꯥꯎꯔꯥꯛꯄ ꯌꯦꯡꯉꯀꯥꯟꯗ ꯄꯥꯁ ꯇꯧꯕ ꯌꯥꯠ ꯇꯥꯔꯗꯤ ꯑꯗꯨꯝ ꯄꯥꯁ ꯇꯧꯍꯟꯈꯣ ꯀꯩꯅꯣ
ꯄꯥꯁ ꯇꯧꯅꯉꯥꯏꯒ ꯑꯝꯇ ꯌꯥꯎꯗꯦꯉꯣ ꯁꯤ ꯀꯥꯏꯗꯩ ꯄꯤꯗꯣꯏꯅꯣ ꯃꯦꯡꯒꯣ ꯄꯞꯄꯌꯥ ꯑꯥꯔ ꯐ꯭ꯔꯨꯠꯁ ꯗꯦꯠ ꯀꯦꯟ ꯕꯤ ꯏꯇꯟ ꯔꯣ ꯍꯥꯏꯔꯦ ꯐꯣꯜꯁ ꯍꯥꯏꯌꯦ
ꯎꯝꯝ
ꯁꯤꯀꯩꯅꯣ ꯁꯤ ꯁꯦꯔꯥꯟꯒ ꯇꯨꯔꯥꯟꯒ ꯁꯤ ꯐꯪꯅꯔꯒ ꯃꯥ ꯇꯧꯏꯗꯣ ꯌꯣꯡ
ꯑꯃꯅꯤ ꯈꯛꯇꯪ ꯑꯣꯏꯔꯝꯅꯤ ꯑꯗꯨꯗꯤ ꯑꯦ ꯄꯨꯜꯂꯞꯅ ꯐꯧꯔꯗꯤ ꯀꯃꯥꯏꯅ ꯌꯥꯅꯤ
ꯐꯨꯗ ꯕꯤꯐꯣꯔ ꯏꯇꯤꯡ ꯉꯦ
ꯑꯦ ꯑꯦꯡꯒ꯭ꯔꯥꯖꯤꯗꯣ ꯌꯥꯝ ꯂꯣꯜꯂꯛꯀꯅꯨ ꯁꯤꯗ
ꯏꯪꯒ꯭ꯔꯥꯖꯤ ꯌꯥꯝ ꯂꯣꯟ ꯌꯥꯗꯕ꯭ꯔꯥ
ꯌꯥꯗꯦ
ꯑꯣ ꯃꯅꯤꯄꯨꯔ ꯑꯣꯟꯂꯤ ꯃꯅꯤꯞ
ꯎꯝ ꯑꯗꯨ ꯑꯗꯨꯖꯨ ꯑꯃꯨꯛ ꯍꯥꯏꯔꯛꯏꯖꯦ ꯌꯦꯡꯉꯣ ꯁꯤ ꯅꯨꯄꯤꯖꯦ
ꯐꯔꯦ ꯐꯔꯦ ꯉꯥꯛꯄꯤꯒꯅꯤ ꯏꯔꯣꯝꯕ
ꯎꯝ ꯏꯔꯣꯝꯕꯒ ꯀꯩꯒ ꯍꯥꯎꯔꯤꯕ
ꯏ ꯃ ꯀꯅꯦ ꯆꯀꯒ ꯋꯥ
ꯑꯩꯈꯣꯏꯁꯤꯅ ꯄꯥꯛꯅꯝ ꯀꯔꯝ ꯀꯔꯝ ꯇꯧꯕ ꯈꯔ ꯄꯤꯔꯛꯑꯦ ꯄꯥꯛꯅꯝꯁꯨ ꯑꯗꯨꯝ ꯆꯥꯔ
ꯀꯔꯤ ꯑꯦꯔꯣꯅꯕꯥꯅꯣ ꯆꯔꯤꯅꯥ꯫
ꯃꯌꯥꯝ ꯃ ꯀꯔꯤ ꯍꯋꯥꯏ ꯌꯦꯨꯝ ꯌꯦꯔꯨꯝ ꯍꯋꯥꯏ ꯍꯥꯏꯕ꯭ꯔꯣ ꯃꯔꯨ ꯈꯣꯛꯄꯤ ꯍꯥꯏꯕꯣ ꯈꯪꯗꯦ
ꯃꯃ ꯃꯔꯨ ꯑꯆꯧꯕꯗꯨꯔ
ꯍꯣꯏ ꯍꯣꯏ ꯁꯦꯟꯗ꯭ꯔꯥꯡ ꯍꯋꯥꯏ ꯍꯥꯏꯕ꯭ꯔꯥ ꯀꯩꯅꯣ ꯎꯝ ꯎꯝ ꯎꯝ
ꯎꯝ
ꯑꯗꯨꯗꯨꯒꯥ꯫
ꯑꯗꯨꯗꯨꯒꯥ ꯀꯦꯏꯒꯥ ꯌꯦꯟꯗꯦꯝ ꯒꯥ꯫
ꯏꯉꯇꯦ ꯑꯗꯨ ꯈꯛꯇꯪ ꯉꯇꯦ ꯄꯣꯈꯔ ꯑꯃꯨꯛ
ꯍꯥꯎꯗꯦ
ꯍꯥꯈꯔꯦ
ꯆꯦ ꯈꯣꯠꯄ ꯂꯣꯏꯔꯒ ꯑꯗꯨꯝ ꯇꯨꯝꯃꯗꯨꯔꯥ
ꯇꯨꯝꯃ ꯑꯗꯨ ꯀ ꯇ ꯆꯋꯥ ꯋꯥꯦ ꯄ ꯇ ꯌꯦꯅꯤ ꯂꯔꯦ ꯆꯦꯛ ꯈꯣ ꯇꯧꯕꯥ
ꯎꯝ ꯃꯥ ꯀꯦ ꯍꯥꯏꯒꯅꯣ
ꯍꯥꯥ
ꯃꯥ ꯀꯦꯌꯥꯒꯅꯣ
ꯐꯤꯞꯇꯤ
ꯎꯝ ꯑꯗꯨ ꯍꯥꯏꯔꯒ ꯅꯪ ꯀꯩꯅꯣ ꯆꯠꯅꯤꯡꯕ꯭ꯔꯥ
ꯑꯗ
ꯑꯦꯁꯤꯡ ꯁꯦ ꯁꯅꯥꯕꯥ ꯆꯤꯠꯅꯤꯡꯕ꯭ꯔꯥ꯫
ꯑ ꯀꯩꯅꯣ ꯑꯗꯨꯔꯣ ꯁꯉꯥꯏ ꯀꯩꯅꯣ ꯑꯗꯨꯔꯣ
ꯅꯠꯇꯦ ꯅꯠꯇꯦ ꯑꯗꯨꯗ ꯅꯠꯇꯦ ꯅꯣꯡꯃ ꯑꯅꯤ ꯄꯤꯔꯀꯥꯟꯗꯗꯣ ꯍ ꯆꯠꯂꯨꯔꯁꯦ ꯑꯩꯈꯣꯏ ꯄꯨꯂꯥ
ꯃꯤ ꯇꯔꯥꯃꯨ ꯍꯥꯏꯔꯦ
ꯇꯔꯥꯗ
ꯃꯤ ꯇꯔꯥꯗꯨꯅꯥ ꯂꯤꯁꯤꯡ ꯑꯅꯤꯗ ꯕꯨꯛ ꯇꯧꯕ ꯇꯧꯕ
ꯑꯥ ꯑ ꯅꯣꯡꯃꯗꯨꯒꯤꯦ
ꯅꯅꯨꯡꯗꯥ
ꯑ ꯄꯨꯡ ꯀꯥꯏꯅꯣꯗꯥꯏ ꯒꯤꯗꯅꯦ ꯑꯌꯨꯛꯀꯤ ꯄꯨꯡ ꯇꯔꯦꯠ ꯑꯗꯨꯋꯥꯏꯗꯒꯤ ꯅꯠꯇꯦ ꯄꯨꯡ ꯅꯤꯄꯥꯥꯟ ꯑꯗꯨꯋꯥꯏꯗꯒꯤ ꯅꯨꯡꯗꯥꯡꯒꯤ ꯄꯨꯡ ꯇꯔꯨꯛ ꯑꯗꯥꯋꯥꯏꯐꯥꯎ ꯑꯣꯏ ꯃꯥꯜꯂꯦ
ꯎꯝ ꯎꯝ ꯀꯩ ꯑꯗꯨ ꯀꯩ ꯂꯝꯗꯅꯣ ꯃꯣꯏꯗꯨꯕꯨ
ꯑꯁꯤꯗꯅꯦ ꯌꯥꯝ ꯅꯛꯑꯦ ꯑꯗꯨ
ꯎꯝ ꯑ ꯎꯝ ꯉꯥꯟ ꯄꯨꯖꯔ ꯍꯥꯏ ꯍꯅꯤ ꯀꯩꯅꯣ ꯍ ꯌꯦꯎꯁꯨ
ꯎꯝ ꯑꯗ ꯆꯠꯂꯨꯔꯁꯦ ꯑꯗꯨꯅ ꯐꯔꯅꯤ
ꯃ ꯑꯗꯨꯗꯤ ꯆꯂꯕꯌꯥ ꯆꯀꯝ ꯆ ꯆꯥꯗꯔ
ꯀꯌꯥ
ꯆꯥꯛ ꯆꯥꯅꯔꯒ ꯍꯜꯂꯛꯄ ꯆꯥꯛꯀ ꯆꯥ ꯊ ꯊꯣꯛꯑꯒ ꯐꯟ ꯐꯟ ꯊꯣꯡ ꯈꯂꯒ ꯏꯁꯤꯡꯗ
ꯆꯥꯛ ꯆꯥꯕꯒꯤ ꯌꯥꯎꯒꯦ ꯍꯥꯏꯔꯒ
ꯌꯥꯝ ꯄꯩꯁꯥ ꯑꯣꯏ ꯍꯦꯟꯗꯣꯏꯕ ꯑꯗꯨꯝ ꯃꯣꯏꯗꯨꯗ ꯊꯣꯡꯐꯝ ꯄꯤꯕ꯭ꯔꯥ ꯆꯔꯥ
ꯎꯝ ꯏꯁꯥꯅ ꯒ꯭ꯌꯥꯁ ꯀꯩꯀꯥ ꯄꯨꯖꯔꯛꯇꯣꯏꯕ ꯑꯗꯣ ꯃꯣꯏꯗ ꯄꯤꯗꯣꯏꯕ ꯕꯥꯕꯨ ꯃꯐꯝꯗꯨ ꯄꯤ ꯋꯥꯔ
ꯎꯝ
ꯍꯥꯏꯗꯤ ꯇꯦꯕꯜꯒ ꯆꯤꯌꯔꯒꯒꯤ ꯐꯝꯐꯝꯗꯨꯗꯤ ꯄꯤꯌꯦꯕꯀꯣ ꯃꯣꯏꯅ
ꯎꯝ ꯎꯝ
ꯏꯁꯦꯁ ꯑꯆꯧꯕ ꯑꯃꯒ ꯍꯣꯜꯒꯨꯝꯕ ꯑꯃꯅꯦꯕꯀꯣ ꯑꯍꯥꯡꯕꯗ ꯍꯥꯏꯇꯥꯔꯦ ꯑꯩ ꯊꯥꯔꯛꯀꯦ ꯀꯦ ꯀꯣꯟꯅ ꯌꯦꯡꯉꯣ
ꯑ
ꯑꯗꯨꯝꯕ ꯑꯃ ꯄꯤꯔꯦ ꯑꯗꯨꯗꯨꯒ ꯑꯗꯨꯒꯤ ꯅꯥꯀꯟꯗꯨꯗ ꯍꯧꯖꯤꯛꯀꯤ ꯏꯁꯤꯡ ꯁꯥꯟꯅꯐꯝꯗꯨꯣ ꯂꯩꯔꯤꯅꯦꯕ
ꯎꯝ
ꯑꯗꯨ ꯑꯅꯤꯃꯛꯇꯣ ꯄꯨꯂꯞ ꯄꯨꯟꯅ ꯇꯧꯕꯅꯕꯨꯗꯤ ꯍꯦꯟꯅ ꯅꯨꯡꯉꯥꯏꯗꯣꯏꯅꯦꯕ ꯍꯥꯏꯗꯤ ꯑꯃꯗꯨꯅ ꯃꯤꯅ ꯅꯦꯛꯂꯛ ꯑꯃꯗꯤ
ꯃꯥꯅ ꯀꯃꯅꯦ ꯀ ꯂꯥꯅ ꯑꯗꯩ ꯑꯗꯩ ꯌꯥꯝ ꯇꯣꯛꯀꯠ ꯆ ꯍꯥꯏꯕ ꯏꯁꯤꯡꯗꯣ ꯂ ꯆꯨꯝꯆꯥꯥ ꯌꯥꯝ ꯍꯩꯅꯗꯦ ꯍꯥꯏꯕ
ꯑꯗꯨ ꯑꯩꯈꯣꯏ ꯃꯁꯦꯟ ꯈꯛꯇꯪ ꯆꯠꯇꯣꯏꯅꯤꯅ
ꯅ ꯏꯁꯤꯡ ꯂꯩꯁꯤꯜꯂꯝꯗꯗꯤ ꯄꯨꯞ ꯆꯞ ꯅꯥꯔꯅꯤ ꯑꯩꯁꯛꯇ ꯍꯥꯏꯅꯗꯦꯅꯤ
ꯁꯤꯟꯗ ꯑꯣꯏꯔꯝꯅꯤ ꯃꯤꯅ ꯕꯨꯛ ꯇꯧꯔꯛꯑꯦꯕ ꯃꯅꯤ
ꯈꯪ ꯃꯁ ꯃ ꯐꯣꯟ
ꯑꯅ ꯄꯨꯔ ꯂ ꯑꯣꯏꯏꯔꯦ ꯀꯩꯅꯅꯦ
ꯑꯗꯨꯗꯅꯤ ꯀꯩꯅꯣ ꯁꯤꯗꯤ ꯍꯥꯏꯕꯃ ꯆꯠꯅꯤꯡꯗ꯭ꯔꯤꯁꯦ ꯑꯉꯥꯡꯒꯩꯅꯗꯤ ꯑꯦꯁ ꯃꯣꯏꯗꯤ ꯍꯔꯥꯎꯔꯤ
ꯎꯝ ꯎꯝ ꯃꯣꯏꯕꯨꯗꯤ ꯍꯔꯥꯎꯏ
ꯢꯁꯤꯡ ꯁꯤꯟꯗ꯭ꯔꯗꯤ ꯇꯜꯂꯦ ꯑꯩꯁꯨ
ꯑꯗꯣ ꯑꯁ ꯑꯗꯨꯨꯝ ꯂꯩꯗꯅ ꯃꯤ ꯃꯌꯥꯝ ꯇꯧꯕ ꯑꯣꯄꯟꯗꯒ ꯇꯧꯕ ꯂꯩꯗꯅ ꯑꯗꯨꯗꯗꯒ ꯑꯃ ꯅꯣꯡ ꯃꯅꯝ ꯇꯧꯕꯗꯣ ꯑꯩ ꯌꯥꯝ ꯍꯩꯅꯗꯦ ꯍꯥꯏꯕ
ꯎꯝ ꯑꯗꯨꯗꯤ ꯇꯜꯂꯦ ꯄꯥꯝꯗꯦ ꯑꯈꯣꯏ ꯁ꯭ꯋꯥꯏꯗꯅ ꯈꯔꯕꯨ ꯐꯔꯦ ꯅꯨꯡ ꯅꯍꯥꯟꯃꯨꯛ ꯌꯥꯝ ꯊꯥꯛ ꯒ ꯂꯥꯛꯒꯤꯕꯗꯨꯗ
ꯍꯣ ꯍꯣ ꯍꯣ ꯍꯣ ꯍꯣ ꯍ ꯍꯣꯏ ꯎꯝ ꯎꯝ ꯎꯝ ꯍꯥꯎ ꯍꯣꯏ ꯑꯗꯨ ꯇꯧ ꯐꯔꯦꯅ ꯇꯥꯎꯊꯔꯛꯑꯦꯅ ꯇꯧꯈꯤꯕꯗꯣ ꯑꯩꯗꯣ ꯌꯥꯝ ꯍꯩꯅꯗꯦ ꯍꯥꯢꯕ
ꯍꯧꯖꯤꯛꯀꯤꯗꯨꯗꯤ ꯌꯥꯝ ꯅꯥꯜꯂꯦ ꯃꯤ ꯃꯌꯥꯝꯁꯨ ꯆꯠꯂꯣꯏꯕ ꯈꯪꯕ꯭ꯔꯥ
ꯑꯥ
ꯃꯆꯥꯅꯦꯕ ꯃꯆꯥꯅꯤꯅ ꯃꯣꯏꯅ ꯃꯤ ꯇꯔꯥ ꯍꯥꯏꯗꯣ ꯑꯗꯨꯝ ꯌꯥꯔꯕꯅꯦꯕ
ꯌꯥꯔꯝ ꯎꯝ ꯈꯌꯥꯠꯁꯤꯗꯅꯦ ꯄꯠ ꯅꯔꯑꯃꯦ ꯆꯥꯊꯠꯂꯤꯗꯣ ꯈꯌꯥꯠ ꯈꯌꯥꯠ
ꯀꯩꯗꯧꯕꯗ
ꯈꯪꯗꯦꯉꯣ ꯉꯔꯥꯡ ꯕꯣꯔꯥ ꯆꯥꯟꯅꯕꯅꯦ ꯑꯗꯨꯒ ꯀꯃꯥꯏꯅ ꯇꯧꯔꯤꯅꯣ ꯅꯣꯡꯉꯥꯜꯂꯒ ꯇꯠ ꯂꯩꯔꯝꯃꯦ ꯉꯔꯥꯡꯗꯩꯗꯤ ꯍꯧꯗꯤ ꯍꯧꯔꯕꯖꯥꯠꯅꯤ ꯃꯥꯁꯦ
ꯆꯥꯊꯠꯄꯤꯗꯣ ꯇꯧꯋꯤꯔꯣ
ꯍꯣꯏ ꯍꯣꯏ ꯑꯃ ꯀꯥꯊꯣꯛꯄꯗ ꯍꯣꯢ ꯇꯠꯄꯤꯗꯣ ꯅꯥꯕꯗꯣ ꯑꯗꯨ ꯌꯥ ꯆꯥꯛ ꯆꯥꯕꯒ ꯑꯃꯇ ꯌꯥꯗ꯭ꯔꯦ ꯍꯥꯢꯕ ꯀꯥꯊꯣꯛꯄꯗ
ꯎꯝ ꯎꯝ ꯇꯜꯂꯦꯗ ꯇꯧꯔꯤꯁꯦ
ꯅꯪꯀ ꯅꯪ ꯀꯩꯩꯅꯪ ꯆꯕ
ꯑꯩ ꯑꯩꯈꯣꯏ ꯁꯒꯔꯤ ꯊꯣꯡꯉꯦ ꯕꯂꯥ ꯑꯃꯒ
ꯑ ꯄꯨꯔ ꯆꯥꯟꯅꯗꯅꯦ ꯀ ꯇꯖꯦ
ꯐꯖꯌꯥ
ꯑ ꯑꯩꯈꯣꯏ ꯁ꯭ꯋꯥꯏ ꯃꯃꯥꯡꯍ ꯄꯨꯣꯂꯞ ꯕꯣꯔꯥ ꯆꯥꯅꯁꯦ ꯆꯥꯅꯔꯦ
ꯎꯝ
ꯑꯗꯨꯗꯒꯤ ꯊꯨꯝ ꯌꯥꯕ
ꯀꯅꯥꯅ ꯍꯧꯕ
ꯑ ꯃꯒꯣꯏ ꯍꯣꯏ
ꯎꯝ ꯊꯨꯝꯗꯤ ꯌꯦꯡꯍꯧꯗ꯭ꯔꯕ
ꯕꯣꯔꯥ ꯑꯃ ꯇꯧꯔꯦ ꯇꯟ ꯑꯃ ꯀ ꯍꯧꯔꯦ ꯇꯗ ꯀꯣꯟꯗꯕꯍꯤꯖꯥ ꯌꯥꯎꯗ꯭ꯔꯦ
ꯣꯔ ꯍꯥꯏꯒ ꯇꯥꯟꯒ ꯇꯧꯔꯤꯔꯤꯕ
ꯍꯣꯏ ꯑꯗꯩ ꯆꯠꯅꯤ ꯑꯁꯦꯝꯕ ꯑꯗꯨꯝꯒ ꯃꯣꯛꯄꯗꯣ ꯑꯗꯨꯝ ꯆꯥꯏꯔꯦꯗꯅ
ꯎꯝ
ꯑ ꯑꯗꯨꯒꯤ ꯆꯥꯕ ꯊꯨꯝꯕ ꯎ ꯑꯗꯨꯅꯦ ꯁꯦꯔꯥꯡꯒ ꯇꯣꯏꯨꯔꯥꯡꯒ
ꯕꯣꯔꯥꯗ ꯍꯧꯗ꯭ꯔꯁꯨ ꯌꯥꯏ ꯍꯥꯏꯕ
ꯁꯤ ꯑꯥꯂꯨ ꯁꯥꯛꯀꯨꯝꯕ ꯑꯃ ꯇꯧꯔꯝꯃꯒ
ꯍꯠ
ꯑꯗꯩ ꯅꯨꯡꯗꯥꯡ ꯍꯤꯟꯖꯥꯡ ꯅꯨꯡ ꯊꯣꯡꯅꯕꯁꯤꯡꯗꯣ ꯍꯋꯥꯏ ꯀꯪꯇ ꯐꯨꯡ ꯍꯥ ꯈꯔ ꯊꯨꯡꯅꯔ ꯄꯨꯔꯥ ꯊꯨꯝꯉ ꯊꯨꯝ ꯉꯥꯛꯇꯪ ꯉꯥꯡꯅꯤ ꯊꯨꯝꯌꯥꯛꯄꯨꯗꯦ ꯇꯥꯒꯦ
ꯆꯥꯃꯒ ꯌꯥꯎꯍꯜꯂ ꯌꯥꯗ꯭ꯔꯥ
ꯌꯥꯎꯋꯦ ꯆꯥꯡꯉꯝꯒ ꯑꯗꯨꯅꯨꯡꯗꯥꯅꯤꯅ ꯑ ꯀꯃꯤꯗ
ꯅꯥꯟ ꯌꯨꯅꯨꯡ ꯏꯜꯂꯦꯖꯦ ꯀ ꯍꯥꯏꯗꯦ ꯅꯨꯡꯗꯥꯡꯗ ꯊꯥ ꯆꯥꯁꯤꯜꯂꯛꯦ
ꯊꯥꯎꯅꯗꯅꯦ ꯃꯅꯤ ꯃꯅꯤ
ꯎ ꯀꯅꯥ ꯑꯣꯏꯔꯗꯤ ꯆꯥꯔꯤꯕ ꯆꯥꯕꯅ
ꯀꯃ ꯍꯗ
ꯎꯝ ꯂꯌꯥ ꯆꯦ ꯈꯣꯠꯇꯧ ꯀꯌꯥꯝ ꯋꯥꯠꯂꯤꯕ
ꯌꯥꯝ ꯋꯥꯠꯂꯤꯌꯦ ꯑꯩ ꯁꯨꯕꯖꯦꯛ ꯀꯌꯥꯅꯣ ꯀꯌꯥꯅ ꯑꯩ ꯉꯁꯤ ꯑꯃꯇꯪ ꯈꯣꯠꯂꯅꯤꯡꯉꯥꯏ ꯄꯣꯠꯇꯩ ꯅꯣꯡ ꯃꯩ ꯇꯦꯛ ꯇꯦꯛ ꯈꯣꯠꯂꯒ ꯂꯣꯏꯁꯟ ꯗꯣꯏꯅꯤ
ꯎꯝ ꯅ ꯍꯧꯖꯤ ꯁꯝꯃꯔ ꯕ꯭ꯔꯦꯛ ꯊꯥꯔꯤꯕ
ꯊꯥꯌꯦ ꯇꯥꯡ ꯀꯩꯅꯣꯗꯒꯤ ꯀꯨꯟ ꯇꯔꯨꯛ ꯇꯒꯤ
ꯑꯁ ꯀꯨꯏꯗ꯭ꯔꯦꯅꯦ ꯑꯗꯨꯗꯤ ꯑꯗꯨ ꯅꯪꯅꯕ ꯄꯤꯈꯠ ꯇꯣꯏ ꯑꯣꯏꯔꯝꯅꯤꯅꯦ
ꯀꯩꯅꯣꯗ ꯒꯨꯨꯞꯇ ꯃꯥꯥꯏ ꯃꯥꯏ ꯁꯕꯖꯦꯛꯁꯤꯡꯗꯣ ꯑꯗꯨꯒ ꯃꯥꯛꯇꯣ ꯁꯟꯒꯠꯂꯛꯑꯣ ꯅꯆꯦ ꯄꯤꯊꯣꯔꯣꯔꯦꯕ ꯂꯣꯏꯅ
ꯑꯝ
ꯑꯗꯨꯒ ꯑꯇꯩꯗꯨꯣ ꯅꯪ ꯀꯨꯀꯥ ꯇꯧꯗꯣꯏꯅꯦꯕ
ꯎꯝ
ꯃꯤꯂ ꯂꯣ ꯁꯥꯟꯗꯅꯄꯣ ꯊꯕꯅ ꯇꯜꯂꯦ ꯍꯥꯏ ꯄꯩꯈꯥ ꯇꯧꯕꯗ ꯀꯣꯝꯕꯗꯤ ꯀꯣꯝꯃꯦꯕꯨ ꯆꯦ ꯌꯦꯡꯉꯝ ꯗꯥꯏꯗ ꯌꯥꯝꯅ ꯇꯜꯕ
ꯆꯦ ꯌꯦꯡꯉꯒ ꯃꯥ ꯑꯃꯨꯛ ꯄꯥꯗꯣꯏꯅꯤ
ꯃꯥꯅꯦ ꯀꯥꯏꯗꯒꯤ ꯗꯣꯛꯇꯗ ꯄꯨꯂꯞ ꯇꯧꯔꯛꯀꯗꯣꯏꯅꯤ ꯑꯗꯩꯗꯤ ꯀꯔꯤ ꯀꯔꯥ ꯍꯣꯠꯄ ꯈꯣꯠꯄ ꯁꯤ ꯌꯥꯝ ꯇꯜꯂꯦꯕ
ꯎꯝ ꯀꯝꯄ꯭ꯂꯦꯟꯗꯤ ꯂꯇ꯭ꯔꯥ
ꯀꯝꯄ꯭ꯂꯦꯟ ꯍꯥꯏꯁꯦ ꯑꯗꯨꯝ ꯈꯪ ꯂꯥꯛꯇꯦ ꯀ ꯁꯝ ꯀꯩꯗꯗꯧꯕ ꯂꯥꯛ ꯇ ꯃꯣꯏ ꯏꯖꯥꯕꯗꯨ ꯃꯣꯏ ꯑ ꯃꯣꯏ ꯏꯖꯥꯕꯗꯨ ꯗ ꯃꯣꯌ ꯌꯦꯡꯖꯔꯦ ꯑꯗꯨ ꯑꯗꯨꯝ ꯌꯦꯪꯍꯥꯂꯦ ꯃꯥ ꯋꯥꯠꯄ ꯌꯦꯡꯉꯣ ꯍꯥꯏꯔꯦ ꯋꯥꯠꯂ ꯍꯥꯞꯄꯤꯔꯝꯃꯦ ꯋꯥꯠꯇ ꯀꯛꯊꯠꯂꯦ ꯑꯗꯨ ꯃꯉꯥꯏ ꯂꯛꯅꯗꯦ ꯍꯣꯌ ꯑꯉꯥꯡ ꯃꯆꯟ ꯅꯤ ꯛ ꯀꯩꯅꯣꯕꯨꯧꯛꯀꯤ ꯀ꯭ꯂꯥꯁ ꯋꯥꯟ ꯇꯨꯕꯨꯛꯀꯤ ꯈꯔ ꯈ ꯃꯣꯏꯖꯅꯤꯡꯁꯅꯦꯦ ꯑꯥ ꯑꯩ ꯏꯆꯥꯒꯤꯅ ꯑꯗꯨ ꯍꯥꯞꯄꯗ ꯑꯗꯨ ꯃꯥ ꯑꯗꯨ ꯄꯤꯗꯕ ꯃꯥꯒꯤꯅ ꯑꯗꯨ ꯍꯥꯞꯄ ꯊꯧꯔꯒꯅꯦ ꯇꯧꯅꯩꯌꯦꯕ ꯈꯪꯉꯕ꯭ꯔꯥ
ꯑꯗꯨꯅꯦ ꯍꯥꯏꯗꯤ ꯑꯃꯒ ꯑꯃꯒ ꯊꯥꯡꯖꯟꯅꯔꯒ ꯌꯥꯝ ꯌꯦꯡꯉꯝ ꯇꯧ ꯃꯥꯟꯕ ꯍꯥꯏꯇꯥꯔꯦ
ꯑꯗꯨ ꯆꯦ ꯌꯦꯡꯍꯟꯗꯦꯕ ꯍꯥꯏꯗꯤ ꯌꯦꯡꯅꯤꯡꯉꯦ ꯍꯥꯏꯇꯥꯥꯔꯗꯤ ꯑꯌꯥꯕ ꯂꯧꯔꯒ ꯌꯦꯡꯉꯣꯅ ꯍꯥꯏꯗꯣꯏꯕ
ꯎꯝ ꯐꯥꯏ ꯑꯗꯨꯅ
ꯃꯥꯛ ꯑꯃꯈꯠ ꯇꯪ ꯍꯦꯟꯅꯔꯒꯅꯦ ꯀꯅꯣ ꯇꯥꯒꯤꯕꯩꯅꯦ ꯑꯁ ꯄꯣꯛ ꯄꯣꯛ ꯆꯥꯛꯅꯗꯅ ꯄꯦꯝ ꯀꯞꯄꯦ ꯍꯥꯏꯁꯦ ꯉꯉꯥꯡ ꯈꯪꯉꯕ꯭ꯔꯥ
ꯍꯣꯏ ꯑꯗꯨꯕꯨꯗꯤ ꯃꯃꯥꯁꯤꯡꯗꯨꯅ ꯇꯧꯍꯜꯂꯤ ꯉꯥꯛꯇꯅꯦ ꯑꯗꯣ
ꯅꯦ ꯍꯧꯖꯤꯛꯀꯤ ꯅꯨꯄꯥ ꯑꯉꯥꯡ ꯅꯨꯄꯥ ꯃꯆꯥꯅꯦꯕ ꯑꯗꯨꯝ ꯃꯣꯏ ꯀꯂ꯭ꯥꯁ ꯃꯥꯅ ꯗꯨꯝ ꯔꯦꯡ ꯋꯥꯟ ꯗꯤ ꯑꯗꯨꯝ ꯇꯥꯏꯌꯦꯕꯀꯣ ꯄꯩꯈꯥ ꯊꯥ ꯈꯨꯗꯤꯡꯒꯤ ꯑꯗꯨꯝ ꯇꯥꯏꯌꯦꯕ ꯑꯗꯨꯒ ꯃꯃꯥꯡ ꯒꯤ ꯇꯧꯒꯤꯕꯗꯨꯏꯗ ꯃꯥꯒꯤ ꯁꯦꯀꯦꯟ ꯇꯥꯊꯣꯛꯈ꯭ꯔꯕ ꯃꯥꯛ ꯑꯝꯈꯛꯇꯪ ꯈꯦꯠꯅꯔ ꯀꯥꯟꯗ ꯑꯗꯨꯁꯨ
ꯎꯝ
ꯑꯒ ꯃꯥꯁꯦ ꯁ꯭ꯀꯨꯜꯗꯗꯤ ꯀꯌꯥ ꯀꯌꯥ ꯍꯥꯏꯗꯔꯦ ꯑꯗꯨꯒꯅꯦ ꯁ꯭ꯀꯨꯜ ꯁꯇꯤ ꯑꯦꯛ ꯊꯥꯕꯒ ꯊꯣꯛꯈꯤꯕꯒ ꯊꯣꯡꯉꯥꯟ ꯌꯧꯗ꯭ꯔꯤ ꯉꯏꯗ ꯀꯞ ꯕꯔ ꯑꯗꯨ ꯃꯃꯥ ꯄꯥ ꯀꯩ ꯗꯧꯔꯦ ꯀꯩꯗꯧꯔꯦ ꯍꯪꯉꯦ ꯑꯗꯨꯒ ꯁꯦꯀꯦꯟ ꯇꯥꯕꯒꯤ ꯍꯥꯏ
ꯅꯨꯡꯉꯥꯏꯔꯝꯃꯔꯣꯏ
ꯑ ꯑꯗꯅꯦ ꯑꯃꯨ ꯃꯨꯛꯁꯨ ꯇꯧꯍꯟꯒꯗꯅꯦ ꯍꯥꯏꯔ ꯆꯦꯛꯁꯤꯟꯒꯗꯅꯕ ꯃꯇꯨꯡꯗ ꯍꯥꯏꯗꯤ ꯃꯥ ꯕꯅꯥꯟ ꯑꯃ ꯅꯤ ꯈꯛ ꯂꯥꯟꯕꯗ ꯁꯣꯏꯔꯤꯅꯦꯕ ꯃꯊꯪꯅ ꯆꯦꯛꯁꯟꯖꯔꯦꯗꯅ ꯃꯁꯥꯅ ꯑꯗꯨꯃꯥꯏ ꯇꯧꯔꯦꯗꯣ ꯈꯪꯉꯗꯤ
ꯊꯝꯃꯣ
ꯍꯣ ꯍꯣꯏ ꯃꯇꯝ ꯁꯨ
ꯎꯝ ꯁꯤ ꯁꯤ
ꯑ ꯀꯥꯏ ꯀꯥꯏꯗꯅꯣ ꯅꯝꯃꯝꯃꯤ ꯃꯌꯥꯝꯁꯤꯅ